ꯆꯥꯎ ꯑꯥꯎ
ꯇꯔꯕ ꯀꯩ ꯏꯟꯁꯥꯡ ꯊꯣꯡꯉꯤꯅꯣ
ꯃꯦꯀꯤ ꯏꯌꯥꯥꯡ ꯊꯣꯡꯗ꯭ꯔꯦ ꯇꯟꯅꯗꯅ ꯏꯌꯥꯥꯡ ꯊꯣꯡꯗ꯭ꯔꯦ ꯇꯟꯗꯅ
ꯃꯦꯒꯤ ꯑꯗꯨꯝ ꯆꯥꯒꯅꯨ ꯅꯣꯏꯈꯠꯂꯅꯤꯌꯦ
ꯆꯥꯗꯦꯗ ꯉꯁꯤ ꯈꯛꯇꯅꯤ ꯅꯣꯏ ꯆꯥꯛ ꯆꯥꯔꯕꯣ
ꯊꯣꯡꯗ꯭ꯔꯤꯕ
ꯊꯣꯡꯉꯤ ꯃꯦꯒꯤ ꯑꯃꯨꯛ ꯆꯥꯔꯦ ꯇꯟ ꯑꯃꯨꯛ ꯆꯥꯔꯦ ꯃꯌꯥꯝꯁꯦ ꯋꯥꯊꯤ ꯁꯨꯅꯗꯅ ꯇꯧꯗꯅ ꯂꯩꯔꯦ ꯅꯣꯏꯒꯤ ꯀꯗꯥꯏ ꯌꯧꯔꯦ ꯑꯦꯛꯖꯥꯝ ꯑꯦꯛꯖꯥꯝꯒꯤ ꯄꯔꯥ ꯇꯥꯛꯄ
ꯀꯥꯏ ꯔꯤꯖꯅꯤꯡꯒꯤ ꯁꯦꯅꯣꯅꯤꯌꯝ ꯂꯣꯏꯔꯦ ꯃꯦꯠꯁꯀꯤ ꯁꯤꯝꯄ꯭ꯂꯤꯐꯤꯀꯦꯁꯟ ꯂꯣꯏꯈ꯭ꯔꯦ
ꯁꯤꯝꯄ꯭ꯂꯤꯐꯤꯀꯦꯁꯟ ꯂꯣꯏꯈ꯭ꯔꯦ ꯑꯍꯥꯟꯕꯗꯨ ꯃꯇꯥ ꯁꯤꯝꯄ꯭ꯂꯤꯐꯤꯀꯦꯁꯟ ꯃꯊꯪꯗꯤ
ꯅꯪꯒꯤꯗꯣ ꯌꯥꯝ ꯇꯞꯄꯤ
ꯑꯍꯥꯟꯕꯗꯅꯦ ꯁꯤꯝꯄ꯭ꯂꯤꯐꯤꯀꯦꯁꯟ ꯅꫭꯏ ꯍꯥꯟꯅ ꯇꯝꯔꯛꯄꯔ ꯍꯥꯏꯕ
ꯐꯠ ꯈꯪꯗꯦ ꯑꯩꯅ ꯌꯥꯎꯕꯗꯩꯗꯤ ꯁꯤꯝꯄ꯭ꯂꯤꯐꯤ ꯀꯦꯁꯟꯅꯤ ꯌꯥꯎꯔꯤꯁꯦ
ꯑ ꯑꯍꯥꯟꯕ ꯆꯦꯞꯇꯔ ꯁꯤꯝꯄ꯭ꯂꯤꯐꯤꯀꯦꯁꯟ ꯍꯥꯟꯅ ꯇꯥꯛꯄꯅꯦ
ꯑꯥ
ꯃꯥꯊꯪ ꯗꯒꯤꯅ ꯄꯨꯡ ꯀꯌꯥꯗꯩ ꯆꯠꯂꯤ ꯇꯔꯦꯠ ꯅꯨꯡꯗꯤꯟꯒꯤꯗꯨꯅ ꯀꯩ ꯒ꯭ꯔꯨꯨꯞꯇ ꯌꯥꯎꯕꯤ
ꯑꯥ
ꯆꯥꯛ ꯊꫭꯡ ꯍꯧꯗꯉꯥꯏꯔꯣ
ꯂꯣꯏꯔꯅꯤ ꯂꯨꯍꯧ ꯑꯥ ꯔꯥꯏꯁ ꯀꯨꯀꯔꯗ ꯊꯥꯒꯠꯈꯤꯕꯅꯤꯅ
ꯃꯦꯒꯤ ꯂꯩꯔꯨꯔ ꯍꯧꯗꫭꯏꯕ
ꯎꯝ ꯑꯩꯁꯦ ꯊꯕꯛ ꯑꯃ ꯆꯠꯂꯨꯁꯤꯔ ꯆꯤꯕꯤꯛꯆꯥ ꯀꯩꯗꯧꯕ
ꯄꯤꯆꯨꯗ
ꯚꯤ ꯇꯨ ꯆꯪꯉꯨꯗꫭꯏꯕꯥ
ꯎꯝ ꯆꯨꯔꯥꯒꯤ ꯐꯤꯔꯣꯜ ꯌꯦꯡꯅꯤ ꯆꯨꯔꯥ ꯍꫭꯏ
ꯁꯟ ꯆꯠꯀꯅꯦ
ꯍꯌꯦꯡ
ꯎꯝ ꯎꯝ ꯎꯝ ꯌꯦꯡ ꯃꯨꯛ ꯂꯥꯛꯀꯅꯦꯌꯦ
ꯂꯥꯑꯣ ꯂꯥꯑꯣ ꯆꯥꯛ ꯆꯥꯕꫭꯠ ꯈꯔ ꯂꯩꯔꯑꫭꯏ
ꯁꯤꯛꯆꫭ ꯂꯄꯗ ꯑꯆꯥꯄꫭꯠ ꯈꯔ ꯂꯩꯔꯛꯑꫭ ꯌꯦ ꯂꯩꯖꯔꯛꯑꯅꯤ ꯂꯩꯖꯔꯛꯑꯅꯤ ꯅꯪꯒꯤ ꯍꯤꯟꯖꯥꯡ ꯍꯦꯛꯇꫭꯏ ꯑꫭꯏꯔꯝꯒꯅꯤ ꯏꯟꯖꯥꯡ ꯅꯥꯄꯤ ꯆꯤꯛꯆꯟ ꯌꯦꯟ ꯂꯩꯔꯑꫭꯌꯦ ꯂꯩꯔꯛꯀꯅꯤ ꯂꯩꯔꯛꯀꯅꯤ ꯂꯩꯔꯛꯀꯅꯦꯌꯦ ꯌꯦꯟ ꯊꫭꯡ ꯆꯥꯅꯤꯡꯉꯤꯔꫭ ꯍꯥꯏꯁꯦ
ꯌꯦꯟ ꯊꯣꯡ ꯆꯥꯅꯤꯡꯉꯤꯅꯦ ꯊꯣꯡꯕ ꯇꯟꯕ꯭ꯔꫭ ꯁꯤꯗꯗꯤ
ꯈꯥꯡ ꯄꯨꯕ꯭ꯔꯣ ꯈꯥꯡ ꯄꯨꯕ꯭ꯔꫭ ꯅꯪꯕꯣ
ꯄꯨꯏꯍꯦ ꯈꯥꯡ ꯃꯆꯥ ꯑꯃ
ꯀꯔꯝꯕ ꯑꯃꯨꯕꯗꫭ ꯇꯨꯜꯍꯧ ꯆꯅꯝ ꯂꫭꯏ ꯄꯨꯕ ꯅꯠꯇ꯭ꯔꫭ
ꯄꯨꯏ ꯃꯣꯏ ꯂꯥꯛꯄꯗꯅꯦꯀꯣ ꯌꯥꯎꯗꯦ ꯆꯦꯒꯞ ꯆꯦꯒꯞ ꯀꯧꯔ ꯀꯅꯣ
ꯑꯣ ꯆꯦꯒꯞ ꯆꯦꯒꯞ ꯃꯆꯥꯗꫭ ꯊꯤꯗꫭꯏꯅꯤꯅꯍꯦ
ꯃꯅꯤꯡꯗ ꯂꯩꯍꯧꯕꯅꯤ
ꯃꯅꯤꯡ
ꯃꯅꯤꯡ ꯋꯥꯁꯤꯡ ꯃꯦꯁꯤꯟ ꯒꯤꯗꯨꯗ ꯑꯗꯨ ꯂꯩꯍꯧꯕꯅꯤ
ꯆꯦꯒꯞ ꯇꯨ ꯄꯨꯔꯛꯑꯣ ꯆꯦꯒꯞ ꯑꯗꯨꯅ ꯌꯥꯔꯦ
ꯆꯦꯒꯞ ꯅ ꯌꯥꯗ꯭ꯔꯦ
ꯄꯣꯠꯆꯩ
ꯂꯣꯜꯂꯦ ꯁꯦꯟꯖꯥꯎ ꯄꯥꯏꯕꯤ ꯑꯅꯤ ꯂꯥꯛꯇꯥꯏꯅꯤ ꯁꯥꯁꯟ
ꯆꯦꯒꯞ ꯑꯗꯨ ꯄꯨꯔꯛꯑꯣ ꯀꯣꯜꯂꯤꯛꯇꯗꯤ ꯑꯗꯨꯒ ꯆꯥꯊꯛ ꯈꯔ ꯂꯩꯔꯛꯑꯣ
ꯑꯆꯥ ꯑꯊꯛ ꯈꯔ ꯂꯩꯔꯣꯑꯣꯏ ꯆꯥꯏꯀꯣ ꯍꯥꯏꯌꯨ ꯍꯥꯏꯌ
ꯌꯥꯔꯦ ꯌꯥꯔꯦ
ꯑꯗꯨꯅ ꯌꯥꯔꯦ ꯏꯟꯖꯥꯡ ꯏꯟꯖꯥꯡ ꯏꯟꯖꯥꯡ ꯅꯪꯕꯨꯣ ꯃꯅꯥ ꯃꯁꯤꯡ ꯂꯩꯔꯤꯀꯣ
ꯁꯦꯕꯣꯠ ꯀ ꯍꯋꯥꯏꯒ ꯂꯩꯗ ꯆꯥꯗꯦ ꯆꯥꯕ ꯇꯟꯗꯥꯅ
ꯑꯗꯨ ꯑꯣꯏꯅ ꯅꯨꯡꯉꯥꯏꯒꯦꯕꯀꯣ ꯑꯗꯨꯅ ꯑꯍꯥꯟꯕꯒꯤꯅꯦꯕ ꯄꯠꯂꯛꯄꯗꯨ ꯄꯥꯝꯃꯨꯏ ꯍꯥꯏꯗꯤ ꯄꯠꯀꯗꯕ ꯄꯣꯠꯠꯇꯣ ꯍꯥꯟꯅ ꯆꯥꯊꯣꯛꯀꯗꯕ
ꯍꯣꯏ ꯍꯣꯏ
ꯄꯠꯀꯗꯕ ꯄꯣꯠꯁꯤꯡꯗꯣ ꯊꯣꯡꯕ ꯇꯜꯂꯛꯀꯅꯤ ꯁꯨꯝ ꯑꯗꯨꯗꯅꯦ ꯄꯠꯀꯗꯕ ꯄꯣꯠ
ꯊꯕꯤ ꯊꯕꯤ ꯄꯥꯟꯕ꯭ꯔ ꯌꯦꯡꯉꯣ
ꯊꯕꯤꯔꯣ
ꯑ ꯈꯥꯃꯦꯟ ꯈꯔꯒ ꯄꯨꯔꯛꯑꯣ ꯈꯥꯃꯦꯟ
ꯎꯝ ꯑꯣꯛꯆꯥꯛ ꯊꯥꯡꯖꯤꯡꯒ ꯊꯕꯤꯒ ꯄꯥꯜꯍꯧꯗꯦ
ꯌꯥꯔꯦ ꯑꯗꯨꯗꯤ
ꯑꯟꯏꯟꯇꯦꯜꯂꯤꯖꯦꯕꯜ
ꯊꯣꯡꯗ꯭ꯔꯤꯕꯣ ꯆꯥꯛ
ꯊꯣꯡꯉꯦꯍꯦ
ꯀꯩ ꯏꯟꯖꯥꯡ ꯊꯣꯡꯉꯤꯕ ꯑꯟꯑꯣꯗꯤꯕꯜ ꯁꯧꯒ꯭ꯔꯤ ꯄꯦꯟꯗꯥꯏ ꯍꯤꯡꯒꯣꯟꯗ ꯍꯥ
ꯄꯥꯜꯂꯦ
ꯑꯗꯨ ꯈꯔ ꯍꯦꯛꯂꯛꯂꯣ
ꯑꯟꯏꯟꯇꯦꯜꯂꯤꯖꯦꯕꯜ
ꯁꯧꯒꯔ꯭ꯤ ꯑꯣꯏ ꯆꯥ
ꯉꯥ ꯑꯥꯌꯥꯏꯕ ꯑꯅꯤ ꯆꯔꯦ꯫
ꯍꯥꯎꯇꯝꯅꯤ ꯅꯪꯒꯤ ꯉꯥ ꯗꯥꯗ ꯅꯥ ꯗꯗꯥ ꯍꯥꯎꯕꯔꯥ?
ꯈꯪꯗꯦꯗ ꯍꯤꯡꯅ ꯑꯗꯨꯝ ꯆꯥꯏ ꯍꯤꯡꯅ ꯑꯗꯨꯝ ꯆꯥꯏ꯫
ꯍꯣꯏ꯫ ꯑꯗꯨꯒ
ꯒꯤꯌꯥꯁ ꯃꯈꯥꯗꯣ ꯑꯗꯨꯗ ꯑꯗꯨꯝ ꯊꯝꯃꯨ
ꯍꯣꯏ꯫ ꯑꯩ ꯊꯕꯛ ꯆꯠꯀꯦ ꯇꯧꯕꯅꯦ ꯇꯥꯟꯖꯜꯂꯕ ꯊꯕꯛ ꯈꯣꯏꯏ
ꯀꯩ ꯍꯥꯕꯥ
ꯔꯤꯝꯁ ꯇ
ꯑꯩ ꯀꯔꯤ ꯊꯕꯛ?
ꯇꯤꯗ ꯍꯥꯞꯄꯨꯗꯣꯏꯕ
ꯑꯥ
ꯀꯔꯤꯗ ꯑꯗꯨ ꯂꯨꯄꯥ ꯀꯌꯥ ꯐꯪ ꯗꯣꯏꯕ?
ꯂꯨꯄꯥ ꯂꯤꯁꯤꯡ ꯑꯃꯥ
ꯍꯥꯄꯨꯕꯒꯤ ꯍꯤꯗꯥꯛ ꯇꯣ
ꯑꯥ
ꯏꯁ ꯀꯅꯥꯅꯥ ꯍꯧꯔꯥꯛ ꯏꯕꯥ ꯑꯗꯨꯅ?
ꯍꯥ
ꯎ ꯂꯤꯁꯤꯡ ꯑꯃ
ꯉꯁꯤ ꯈꯛꯇ
ꯅꯣꯡꯃ ꯅꯣꯡ ꯐꯥꯇꯣꯛ ꯉꯁꯤꯁꯦ ꯑꯩꯁꯦ ꯏꯊꯟ ꯆꯠꯇꯣꯏꯕ ꯇꯜꯂꯕ ꯃꯣꯏ ꯃꯤ ꯂꯣꯏ ꯆꯠ ꯂꯩꯔꯝꯃꯦ꯫ ꯑꯗꯨꯒ ꯇꯜꯂꯦ ꯃꯊꯪ ꯑꯣꯏꯅ ꯍꯥꯏꯔꯛꯑꯣ ꯍꯥꯏꯒꯔꯦ ꯏꯊꯥꯟ ꯆꯠꯄ ꯑꯁꯤꯒꯤꯗ ꯔꯦꯟ ꯑꯃ ꯂꯩꯌꯦꯕ ꯑꯗꯨꯒꯤꯗ ꯄꯣꯠ ꯐꯝꯃꯦꯕ ꯍꯅꯨꯕꯤ ꯑꯃ ꯗꯨꯀꯥꯟ ꯃꯣꯏꯒꯤ ꯔꯦꯟꯇꯣ ꯑꯗꯨꯗꯒꯤ ꯑꯣꯐꯤꯁꯔ ꯑꯥ ꯍꯤꯗꯥꯛ ꯃꯌꯥꯝ ꯍꯤꯗꯥꯛ ꯂꯩꯕ ꯒꯣꯗꯥꯎꯟ- ꯒꯣꯗꯥꯎꯟ ꯂꯩꯕꯗꯣ ꯃꯆꯥꯅꯨꯄꯤꯗꯨ ꯂꯩꯕ ꯑꯗꯨꯒꯤ ꯅꯨꯄꯥ ꯑꯗꯨꯝ ꯃꯤꯉꯩꯗꯣ ꯑꯗꯨꯝ ꯆꯠꯄ
ꯑꯥ
ꯋꯥ ꯋꯥꯠꯂꯝꯅꯤ
ꯆꯠꯂꯨꯒꯦ ꯇꯧꯕ ꯋꯥꯗꯦ ꯍꯥꯏꯌꯦ꯫ ꯍꯥꯥ꯫
ꯑꯣꯠꯂꯤꯅꯣ꯫ ꯂꯥꯎꯔꯤꯗꯣ꯫ ꯀꯦꯅꯦ ꯀꯦꯅꯦ꯫ ꯂꯥꯎꯔꯤꯗꯣ ꯀꯩꯗꯧꯔꯤꯅꯣ ꯍꯥꯏꯕ꯫
ꯎꯝ꯫ ꯃꯤꯒꯤ ꯁꯨꯝ ꯆꯥꯅꯨ ꯐꯠꯇꯦ ꯃ꯭ꯁꯂꯥ ꯆꯥꯕꯗꯣ꯫
ꯍꯣꯏ꯫ ꯍꯣꯔꯦꯟ ꯇꯣꯡꯉꯒꯦ ꯑꯩ ꯍꯋꯥꯏ꯫ ꯍꯋꯥꯏ ꯇꯤꯡꯒꯦ ꯇꯧꯔꯒ ꯀꯥꯎꯔꯤꯅꯦ꯫
ꯀꯥꯡꯁꯣꯏꯒꯨꯝꯕ꯫
ꯀꯥꯡꯁꯣꯏꯒꯨꯝꯕ꯫
ꯅꯪ ꯂꯣꯁꯟ ꯄꯨꯗ꯭ꯔꯣ꯫
ꯄꯨꯏ ꯂꯣꯁꯟ ꯑꯝ ꯂꯩꯔꯝꯃꯦ꯫
ꯀꯔꯝꯕ ꯂꯣꯁꯟ꯫
ꯁꯟꯁ꯭ꯀꯔꯤꯟ ꯂꯣꯁꯟ ꯑꯃ ꯌꯨꯚꯤ ꯄꯣꯇꯦꯛꯁꯟꯗꯣ꯫
ꯑꯗꯨꯒ ꯃꯥꯏ ꯇꯩꯅꯕꯗꯤ꯫
ꯃꯥꯏ ꯑꯗꯨꯅꯦ ꯁꯟꯁꯀ꯭ꯔꯤꯟ ꯂꯣꯏꯔꯦ꯫
ꯂꯣꯁꯟꯗꯨꯅ ꯃꯥꯏꯗ ꯑꯗꯨꯝ ꯇꯩꯔꯕ꯫
ꯇꯩꯔꯦ꯫
ꯂꯩ ꯆꯦꯅꯥꯎꯆꯥꯒꯤ ꯁꯟꯁ ꯗꯨ ꯂꯩꯌꯦ꯫
ꯍꯦꯔꯣ ꯃꯥꯜꯅꯛꯅꯕ꯫
ꯎꯝ
ꯂꯏꯔꯤꯛꯄꯥꯕ ꯍꯦꯛ ꯀꯥꯎꯔꯕ ꯂꯣꯏ ꯑꯗꯨꯒ ꯈꯣꯏ ꯃꯥ ꯂꯥꯛ ꯑꯀꯥꯟꯗꯅꯦ ꯍꯥꯏꯗꯔꯛꯑꯣ ꯗꯨꯒ꯫
ꯏꯃꯥ ꯍꯣꯏ ꯍꯜꯂꯛꯄꯗ ꯂꯥꯛꯑꯕ꯫ ꯀꯣꯂꯦꯖ ꯗ꯭ꯔꯦꯁ ꯅꯨꯡ ꯂꯣꯏ ꯁꯨ ꯈꯨꯨꯔꯝꯃꯨꯀꯣ
ꯎ ꯍꯣꯏ ꯍꯣꯏ ꯌꯧꯅꯤꯡꯉꯤꯗꯤ ꯂꯩꯅꯤꯡꯉꯛꯀꯅꯤ ꯅꯪꯒꯤꯟꯕ ꯏꯃꯥ ꯍꯜꯂꯛꯑꯅꯤꯅ
ꯂꯩꯏ ꯍꯣꯏ ꯏꯃꯥ ꯍꯣꯏ ꯂꯩꯇ꯭ꯔꯗꯤ ꯇꯜꯂꯤ ꯑꯥꯗ ꯂꯩꯗꯣꯏꯅꯦ ꯀꯣꯂꯖꯁ ꯂ
ꯂꯩꯔꯣꯏꯌꯦꯦ ꯏꯃꯥꯁꯤꯗ ꯂꯩꯗ ꯅꯠꯇꯦ ꯏꯃꯥ ꯍꯣꯏꯅ ꯑꯗꯨꯪ ꯑꯩꯈꯣꯏꯁꯦ ꯁꯤꯗꯗꯣꯏꯅꯦ
ꯑꯗꯨ ꯅꯣꯡ ꯅꯤꯅꯤꯗꯤ ꯑꯥ ꯂꯩꯔꯨꯗꯣꯏ ꯅꯠꯇ꯭ꯔꯣ
ꯎꯨꯝꯕꯤꯦ
ꯈꯨꯠꯄꯥꯥꯅꯕꯨ ꯌꯥꯔꯕꯅꯦ
ꯌꯥꯕ ꯌꯥꯗ
ꯃꯤꯃꯥꯡꯅ ꯐꯩꯁꯤꯠꯇꯤꯌꯦꯅ
ꯑ ꯅꯣꯏꯒꯤ ꯏꯃꯨꯡꯒꯤꯤ ꯃꯤꯁꯨ ꯑꯝꯇ ꯂꯩꯇꯦ
ꯃꯣꯏꯒꯤ ꯃꯁꯥ ꯃꯎ ꯑꯃ ꯐꯠꯇꯕꯒꯤꯅꯦ ꯃꯣꯏ ꯑꯗꯨꯗ
ꯎꯝ ꯍ ꯇꯥꯇ ꯆꯠ ꯍꯗꯗꯤ ꯊꯝꯃꯒꯦ ꯎꯝ ꯎꯝ